ꯑꯣ꯫
ꯍꯂꯣ꯫
ꯇꯨꯝꯃꯣꯕꯣ꯫
ꯇꯨꯝꯗ꯭ꯔꯤꯗ꯫
ꯀꯩꯗꯧꯏꯅꯣ꯫
ꯅꯦꯠꯐ꯭ꯂꯤꯛꯁ
ꯍꯥꯅꯥ
ꯀꯩ ꯌꯦꯡꯉꯤꯅꯦ ꯍꯥꯏꯕ꯫
ꯂꯦ ꯄꯤꯍꯦ꯫
ꯍꯥꯥ꯫
ꯂꯦꯞꯄꯤꯌꯦ ꯍꯥꯏꯕꯅꯦ꯫
ꯑꯣ꯫ ꯑꯩꯗꯤ ꯅꯦꯠꯐ꯭ꯂꯤꯛꯁ ꯌꯦꯡꯕꯩꯅ ꯍꯥꯏꯅ ꯈꯜꯂꯨꯔꯦ꯫
ꯂꯦꯞꯄꯤꯅꯦ ꯍꯥꯏꯕꯅꯦ꯫
ꯀꯩꯒꯤꯅꯣ ꯂꯦꯞꯄꯤꯁꯦ ꯐꯝꯕꯗ ꯌꯥꯝ ꯋꯥꯔꯕ꯫
ꯇꯨꯝꯃꯟꯕꯩ ꯋꯥꯕ ꯑꯗꯨꯒꯤ꯫
ꯑꯣ꯫ ꯀꯅꯥ ꯀꯅꯥ ꯂꯦꯄꯤꯅꯣ ꯅꯇꯣꯟꯇꯔꯣ꯫
ꯍꯣꯏ꯫
ꯅꯇꯣꯝꯇ ꯃꯥꯟꯗꯦꯗ꯫
ꯍꯦꯍꯦ ꯏꯊꯟꯇꯅꯦ꯫
ꯅꯇꯣꯝꯗ ꯃꯥꯟꯗꯦꯗ ꯅꯣꯏ ꯅꯣꯏ ꯁꯥꯏꯒꯤ ꯃꯇꯥꯏꯗ ꯂꯦꯞꯄ ꯃꯥꯜꯂꯤꯗ꯫ ꯀꯤꯖꯩꯀꯣ꯫
ꯑꯩ ꯏꯊꯟꯇꯅꯦ ꯏꯊꯟꯇꯅꯦ꯫
ꯀꯩꯅꯣ ꯅꯣꯏ ꯌꯨꯝꯗ ꯅꯠꯇ꯭ꯔꯣ ꯍꯥꯏꯁꯦ꯫
ꯍꯣꯏ ꯇꯦꯔꯦꯁꯇ꯫
ꯏꯁ ꯄꯨꯔꯥ ꯔꯣꯃꯦꯟꯇꯤꯛꯀꯤ ꯃꯑꯣꯡꯗꯅꯦꯀꯣ꯫
ꯔꯣꯃꯦꯟꯇꯤꯠꯔꯥ ꯀꯔꯤꯔꯥ ꯈꯪꯗ꯭ꯔꯦ꯫ ꯀ ꯍꯦꯟꯖꯥꯡ ꯆꯥꯔꯒꯦ ꯅꯪꯕꯣ꯫
ꯑꯩꯈꯣꯏꯁꯤꯗꯤ ꯉꯁꯤꯗꯤ ꯌꯦꯟ ꯆꯥꯏ ꯅꯣꯏꯁꯤꯗꯤ꯫
ꯑꯩꯈꯣꯏꯁꯦ ꯎꯝ ꯀꯔꯤꯅꯣ ꯑꯩꯈꯣꯏꯅ ꯆꯥꯕꯗꯣ꯫ ꯑꯣ ꯏꯔꯣꯟꯕ꯫
ꯌꯥꯝ ꯊꯨꯅ ꯀꯥꯎꯋꯤꯅ꯫
ꯀꯩꯅꯣ ꯏꯔꯣꯝꯕ ꯈꯤꯇꯪ ꯆꯥꯕꯔꯣ ꯍꯥꯏꯁꯦ꯫
ꯍꯤꯔꯣꯟꯕ ꯈꯛꯇꯅꯦ ꯉꯁꯤꯗꯤ꯫
ꯑꯣ ꯀꯅꯥꯅ ꯂꯣꯜꯂꯤꯕ ꯅꯪ ꯂꯣꯜꯂꯤꯔꯣ ꯀꯅꯥꯅꯣ꯫
ꯅꯠꯇꯦ ꯏꯃꯥꯟꯅꯕꯤꯅ꯫
ꯑꯣ ꯑꯦ ꯅꯪꯖꯦ ꯌꯨꯝꯗꯅꯦ ꯍꯥꯏꯗꯥꯏꯅꯦ꯫
ꯑꯦ ꯌꯨꯝꯗ ꯅꯠꯇꯦꯍꯦ꯫
ꯀꯥꯏꯗꯅꯣ ꯅꯪ ꯂꯩꯔꯤꯁꯤꯅ꯫
ꯈꯪꯗꯦ
ꯌꯥꯝ ꯂꯨꯔꯕꯔꯕꯣꯕ ꯀꯣꯏꯁꯁꯦ
ꯍꯣꯏ ꯌꯥꯝ ꯂꯨꯋꯦ ꯅꯪꯒꯤ ꯀꯣꯏꯁꯟꯗꯣ
ꯑꯁ ꯑꯩ ꯀꯣꯢꯁꯟꯁꯦ ꯌꯥꯝ ꯂꯔꯦ ꯑꯁ ꯋꯨ ꯄꯤ ꯑꯦꯁ ꯁꯤ ꯀꯨꯣꯏꯁꯟꯁꯤꯗꯤ ꯑꯁ ꯊꯤ ꯂꯥꯏꯔꯝꯃꯅꯤꯍꯦ
ꯑꯁ ꯀꯩ ꯀꯩ ꯇꯧꯒꯦ ꯉꯁꯤꯗꯤ꯫
ꯀꯦꯁꯨ ꯇꯧꯗꯦ ꯁꯨꯝ ꯂꯩꯌꯦ꯫
ꯀꯩꯅꯣ ꯅꯪꯕꯨ ꯀꯥꯞꯄꯤꯔꯣ ꯀꯩꯅꯣ꯫
ꯑꯦ ꯀꯞꯇꯦꯍꯦ ꯀꯩ ꯀꯞꯇꯣꯏꯅꯣ ꯀꯞꯐꯅꯤꯡꯉꯥꯏ ꯃꯔꯝ ꯂꯩꯇꯦ ꯀꯩ꯫
ꯊꯥꯖꯕ ꯌꯥꯝ ꯋꯥꯠꯂꯤꯗ꯫
ꯍꯦ ꯍꯦ ꯍꯦ ꯀꯞꯇꯦꯗ꯫
ꯑꯣ ꯃꯣꯔꯣꯛ ꯁꯥꯕꯩ ꯑꯣꯏꯕ꯭ꯔꯥ
ꯉꯁꯤꯗꯤ ꯀꯗꯥꯏ ꯀꯗꯥꯏ ꯆꯠꯂꯨꯒꯦ
ꯑꯩꯒꯤ ꯔꯨꯝꯗ ꯑꯗꯨꯝ ꯂꯩꯔꯥ ꯀꯩꯁꯨ ꯆꯠꯇꯦ
ꯑꯆꯥ ꯑꯠꯆꯥ ꯐꯩ ꯐꯩ ꯌꯨꯝꯗꯗꯤ ꯀꯅꯥ ꯀꯅꯥ ꯂꯩꯕ
ꯌꯨꯝꯗ ꯍꯥꯏꯗꯤ
ꯍꯥꯥ
ꯌꯨꯝꯗ ꯍꯥꯏꯗꯤ
ꯅ ꯌꯨꯝꯗ ꯂꯩ ꯍꯥꯏꯗꯅꯦ
ꯑꯩ ꯑꯩ ꯌꯨꯝꯗ ꯅꯠꯇꯦ ꯀ ꯀꯩꯅꯣꯗꯅꯦ ꯑꯩꯈꯣꯏ ꯏꯃꯥꯟꯅꯕꯤꯒꯔꯦꯟ ꯂꯩꯃꯤꯟꯅꯕꯅꯤ ꯁꯤꯗ ꯇꯝꯄꯥꯛꯇ
ꯑꯣ ꯑꯣ ꯇꯝꯄꯥꯛꯁꯤꯗ
ꯑ ꯂꯧꯗ ꯀꯥꯏꯅ
ꯑꯣ ꯇꯝꯄꯥꯛꯁꯤꯗ ꯁꯦꯜꯇꯔ ꯗꯥꯎꯟ ꯇꯧꯕꯅꯦꯕ ꯅꯪ ꯅꯣꯏꯖꯦ
ꯌꯥꯏ ꯌꯥꯏ ꯑꯣ ꯅꯣꯏ ꯅꯃꯥꯟꯅꯕꯤꯒ ꯂꯩꯃꯤꯟꯅꯕ
ꯑꯣ ꯅꯃꯥꯟꯅꯕꯤꯅꯗꯤ ꯀꯩꯅꯣ ꯃꯥꯁꯦ ꯔꯣꯃꯦꯟꯇꯤꯛ ꯃꯨꯠ ꯂꯩꯇ꯭ꯔꯕꯣ ꯀꯩꯅꯣ
ꯏꯃꯥꯟꯅꯕꯤꯁꯨ ꯔꯣꯃꯦꯟꯇꯤꯛ ꯇꯧꯔꯤ
ꯑꯣ ꯀꯟꯅ ꯇꯧꯔꯤꯕ꯭ꯔ ꯃꯥꯁꯦ
ꯑ ꯀꯅꯥꯒꯅꯣꯗꯤ ꯈꯪꯗ꯭ꯔꯦ
ꯑꯣ ꯑꯣ ꯅꯪꯒ ꯑꯩꯒꯤ ꯇꯥꯏꯞꯇ
ꯑꯍꯥ ꯃ ꯇꯦ
ꯑꯣ ꯃꯥꯅ ꯇꯣꯉꯥꯟꯕ
ꯎꯝ ꯇꯣꯡꯉꯜꯂꯦ ꯃꯥꯗꯤ
ꯑꯣ ꯑꯦ ꯅꯪꯗꯤ ꯂꯩꯇ꯭ꯔꯕꯣ ꯀꯩꯅꯣ ꯍꯥꯏꯁꯦ
ꯎꯝ ꯂꯩꯇ꯭ꯔꯦꯅꯦ ꯑꯩꯅ ꯑꯩ ꯇꯧꯗꯣꯏꯁꯦ ꯂꯩꯇ꯭ꯔꯦ ꯑꯩꯒꯤꯗꯤ
ꯊꯥꯖꯥꯕꯧ ꯋꯥꯂꯦꯀꯣ
ꯑꯦ ꯊꯍꯧꯑꯣ ꯀꯩꯅꯣ꯫
ꯑꯦ ꯊꯥꯖꯕ ꯋꯥꯠꯂꯤꯦꯗ ꯅꯣꯏ ꯍꯟꯗꯛꯀꯥꯟ ꯅꯨꯄꯤꯁꯤꯡꯁꯦ ꯗꯤꯄꯤꯁꯤ ꯌꯥꯝ ꯐꯖ ꯐꯖꯅ ꯍꯥꯞꯄꯤꯌꯦ꯫
ꯑꯣ ꯍ ꯍ
ꯀꯤꯌꯦꯅꯦ ꯍꯟꯗꯛꯀꯥꯟ ꯅꯨꯄꯤꯁꯤꯡꯁꯦ
ꯑꯩ ꯑꯩꯗꯤ ꯃꯣꯏꯒ ꯃꯥꯟꯅꯗꯦ ꯀꯥꯏꯅ
ꯌꯥꯏ ꯌꯥꯏ ꯑꯁ ꯃꯥꯟꯅꯗꯕꯗꯨꯅꯤꯅ ꯍꯦꯟꯅ ꯀꯤꯔꯤꯁꯦ ꯍꯦꯟꯅ ꯁꯥꯊꯤꯔꯝꯃꯦ ꯍꯥꯏꯗ꯫
ꯑ ꯑꯗ
ꯌꯥꯝ ꯀꯤꯅ ꯂꯩꯌꯦ ꯅꯣꯏꯁꯦ ꯇꯦꯔꯤꯦꯁꯇꯒ ꯑꯃꯨꯛ ꯂꯩꯁꯤꯟꯕꯒ ꯑꯁ ꯌꯥꯗ꯭ꯔꯦ ꯌꯥꯗ꯭ꯔꯦ
ꯑꯁ ꯔꯨꯝꯗꯣ ꯁꯥꯃꯟꯕꯩꯅꯦ ꯀꯗ
ꯅꯣꯏꯃꯤ ꯀꯌꯥ ꯂꯩꯅ ꯑ
ꯑꯩꯈꯣꯏ ꯃꯤ ꯃꯔꯤ ꯂꯩ
ꯑꯦ ꯑꯃ ꯍꯦ
ꯍꯦ ꯏꯃꯅꯕꯤ ꯏꯃꯅꯕꯤ ꯑꯅꯤ ꯒ꯫ ꯏꯃꯥꯟꯅꯕꯤꯒꯤ ꯃꯅꯥꯎ ꯅꯨꯄꯤ ꯑꯃ꯫ ꯑꯅꯤꯗꯤ ꯌꯨꯝ ꯆꯠꯈ꯭ꯔꯅꯤ ꯍꯌꯦꯡ
ꯑꯣ ꯅꯣꯏ ꯑꯣ
ꯎꯝ ꯎꯝ
ꯔꯦꯟꯗ ꯂꯩꯃꯤꯟꯅꯕ
ꯍꯣꯏ
ꯑꯣ ꯁꯨꯝꯝꯅꯣ ꯁꯣꯝꯅꯨ ꯀꯣꯏꯔꯛꯄ ꯍꯥꯏꯇꯥꯔꯦ
ꯎꯝ꯫
ꯑꯣ ꯑꯗꯨꯗꯤ ꯅꯪꯁꯦ ꯑꯗꯨꯝ ꯅꯇꯣꯞꯅ ꯂꯩꯔꯣ ꯍꯥꯏꯁꯦ꯫
ꯎꯝ ꯏꯃꯥꯟꯅꯕꯤꯒ ꯂꯩꯅꯤ ꯏꯃꯥꯟꯅꯕꯤ ꯑꯃꯒ꯫
ꯑꯣ ꯅꯪꯅ ꯃꯨꯛ ꯅꯃꯥꯟꯅꯕꯤ ꯑꯃꯨꯛ ꯍꯜꯂꯅꯤ ꯑꯃꯨꯛ ꯍꯥꯏ꯫
ꯏꯃꯥꯟꯅꯕꯤ ꯑꯍꯨꯝ ꯂꯩꯌꯦꯕ ꯑꯍꯨꯝ ꯂꯩꯕꯗꯣ꯫ ꯑꯅꯤꯗꯤ ꯌꯨꯝ ꯍꯟꯈ꯭ꯔꯅꯤ ꯕꯥ ꯍꯌꯦꯡ
ꯑꯣ ꯑꯣ ꯅꯣꯏ ꯔꯦꯟꯁꯤꯗ ꯃꯔꯤ ꯂꯩꯕ
ꯍꯣꯏ
ꯑꯣ ꯑꯗꯨꯃꯥꯏꯅ ꯍꯥꯏ ꯍꯗꯅ ꯑꯣ ꯑꯣ ꯑꯅꯤꯅ ꯌꯨꯝꯍꯟꯕ
ꯑꯥ
ꯑꯣ ꯅꯪꯗꯤ ꯌꯨꯝ ꯍꯜꯂꯣꯏꯗ꯭ꯔꯥ ꯍꯥꯏꯁꯦ
ꯍꯦꯜꯂꯣꯏꯗ ꯑꯁ ꯌꯨꯝꯗ ꯂꯩꯕ ꯅꯨꯡꯉꯥꯏꯇꯦ
ꯀꯩꯒꯤꯅꯣ ꯍꯥꯏ ꯑꯩꯁꯦ
ꯑ
ꯑꯣ
ꯈꯟꯗꯦꯗ ꯅꯨꯡꯉꯥꯏꯇꯕꯩꯅꯤꯅꯦ
ꯑꯣ ꯈꯪ ꯈꯪ
ꯁꯦ ꯈꯪꯉꯤ ꯈꯪꯉꯤ
ꯈꯪꯉꯤꯅꯦ ꯈꯪꯉꯤꯅꯦ ꯔꯣꯃꯦꯟꯇꯤꯛꯀꯤ ꯋꯦꯗꯔꯁꯦ ꯐꯪꯗꯦꯕ
ꯑꯍꯥꯍꯥꯍꯥ ꯅꯠꯇꯦꯍꯦ꯫
ꯃꯥꯂꯤꯗ ꯇꯦꯔꯤꯁꯇꯒꯥ ꯂꯩꯔꯒ꯫ ꯔꯣꯃꯦꯟꯇꯤꯛꯀꯤ ꯃꯑꯣꯡꯁꯦ ꯐꯪꯗꯕ ꯃꯥꯜꯂꯤꯗ
ꯔꯨꯝꯅ ꯌꯥꯝ ꯁꯥꯕꯩ ꯂꯧ ꯂꯩꯕꯅꯦ
ꯑꯗꯨꯅꯦ ꯑꯩꯁꯦ ꯇꯦꯔꯦꯁꯇ ꯂꯩꯕꯁꯦ ꯔꯣꯃꯦꯟꯇꯤꯛꯀꯤ ꯐꯤꯂꯤꯡ ꯂꯥꯛꯄꯗꯣ꯫ ꯍꯥ ꯅꯨꯡꯁꯤꯠꯀ ꯅꯨꯡꯁꯤꯠꯀ ꯂꯤꯔꯤ ꯂꯤꯔꯤ ꯈꯤꯇꯪ ꯁꯤꯠꯂꯛꯂꯒ ꯄꯣꯠ
ꯑꯦ
ꯇꯧꯕꯤꯌꯨ ꯇꯧꯕꯤꯌꯨ
ꯍꯝ
ꯉꯁꯤꯗꯤ ꯀꯩꯀꯩ ꯇꯧꯒꯦ ꯑꯗꯨꯝ ꯂꯩꯕ꯭ꯔꯣ ꯀꯩꯅꯣ꯫
ꯑꯁꯨꯝ ꯑꯩꯗ ꯑꯩ ꯀꯥꯗ ꯁꯨꯝ ꯆꯠꯇꯦ
ꯎꯝ ꯍꯌꯦꯡꯗꯤ ꯀꯩ ꯀꯩ ꯄ꯭ꯂꯥꯟ ꯂꯩꯒꯦ ꯍꯥꯏꯁꯦ
ꯍꯌꯦꯡ ꯊꯕꯛ ꯆꯠꯇꯣꯏꯅꯦ
ꯀꯔꯤ ꯊꯕꯛꯅꯣ ꯍꯥꯢꯁꯦ
ꯊꯕꯛꯅꯤꯗꯥ꯫
ꯑꯣ ꯑꯁ ꯌꯥꯝ ꯂꯨꯕ ꯊꯕꯛꯀ ꯃꯥꯜꯂꯦꯀꯣ
ꯑꯩꯍꯦ ꯀꯦꯐꯦꯗ ꯊꯕꯛ ꯇꯧꯕ ꯑꯗꯨꯒꯤ ꯍꯌꯦꯡ ꯍꯧꯔꯅꯤ
ꯑꯣ ꯉꯁꯤꯗꯤ ꯁꯨꯇꯤꯔꯣ ꯍꯥꯏꯁꯦ
ꯎꯝ ꯁꯨꯇꯤ ꯅꯠꯇꯦ ꯍꯌꯦꯡꯅ ꯍꯧꯗꯣꯏꯅꯦ
ꯑꯣ ꯍꯌꯦꯡꯅ ꯐꯥꯔꯁ ꯗꯦ ꯍꯧꯗꯧꯕ
ꯑꯥ
ꯑꯣ ꯅꯣꯡꯃ ꯂꯥꯛꯀꯦꯅꯦ ꯅꯪꯒꯤ
ꯂꯥꯛꯑꯣ ꯑ ꯂꯥꯛꯑꯣ ꯂꯥꯛꯑꯣ
ꯑꯗꯣ ꯂꯥꯛꯄꯗꯣ ꯅꯪ ꯍꯣꯔꯦꯟ ꯋꯥꯆꯦꯞꯇ ꯖꯒꯥ ꯗ꯭ꯔꯦꯁ ꯍꯥꯏꯕꯤꯗ꯭ꯔ‌ꯦ ꯑꯩ ꯀꯃꯥꯏ ꯈꯪꯅꯤ
ꯍꯥꯏꯕꯤꯒꯦ ꯍꯥꯏꯕꯤꯒꯦ ꯍꯥꯏꯔꯗꯤ ꯂꯣꯏꯔꯦ ꯀꯩꯅꯣ
ꯑꯗꯨꯅꯤ ꯍꯥꯏꯕꯗ ꯃꯥꯡꯕ ꯂꯩꯖꯗꯦꯗꯅ
ꯍꯣꯏ ꯑꯗꯨꯅꯤꯕ
ꯌꯥꯏ ꯌꯥꯏ ꯍꯣꯔꯦꯟ ꯂꯥꯛ ꯍꯣꯔꯦꯟ ꯂꯥꯛꯑ ꯀꯥꯟꯗ ꯂ ꯂꯣꯠꯂꯗꯤ ꯈꯪꯗꯦꯀꯣ
ꯑꯗꯨꯗꯤ ꯈꯪꯗ꯭ꯔꯦ ꯑꯩꯁꯨ
ꯑꯗꯨꯅꯤ ꯂꯥꯛꯀꯥꯟꯗ ꯑꯦ ꯑꯦ ꯏꯆ ꯅꯨꯄꯤ ꯑꯁꯤ ꯅꯨꯄꯥꯁꯤꯗꯤ ꯏꯁ ꯂꯣꯏꯔꯦꯍꯦ ꯁꯛ ꯈꯨꯊꯤ ꯂꯥꯛꯊꯤꯁꯤꯗꯤ ꯇꯜꯂꯦꯒꯅ ꯍꯥꯏꯔꯗꯤ ꯑꯁ ꯏꯀꯥꯏꯔꯅꯤꯌꯦ ꯑꯩꯈꯣꯏꯗꯤ ꯑꯩꯈꯣꯏꯗꯤ ꯁꯛꯀ ꯊꯤꯖꯕꯒ
ꯍꯥꯏꯔꯣꯏꯗ
ꯇꯜꯂꯤꯗ ꯊꯦꯡꯅꯕ ꯇꯜꯂꯤꯗ ꯍꯥꯏꯗꯧ ꯃꯥꯜꯂꯤꯗ ꯅꯪꯒꯤ ꯃꯑꯣꯡꯁꯦ
ꯑꯥ ꯍꯥꯏꯕꯤꯔꯣꯏ ꯍꯥꯏꯕꯤꯔꯣꯏ
ꯌꯥꯏꯅꯦ ꯌꯥꯏꯅꯦ ꯍꯥꯏꯗ ꯍꯥꯏꯗ꯭ꯔꯗꯤ ꯑꯣꯐꯔ ꯑꯗꯨꯝ ꯄꯤꯔꯛꯑꯣꯅꯦ ꯌꯥꯏꯅꯦ
ꯑꯩꯍ
ꯀꯩꯅꯣ ꯌꯥꯝ ꯋꯥꯔꯕꯣ ꯍꯥꯏꯁꯦ
ꯌꯥꯝ ꯋꯥꯏꯗ ꯑꯁ ꯌꯨꯝꯗ ꯂꯩꯕꯁꯨ ꯑꯁꯤꯗ ꯂꯩꯕꯁꯨ ꯏꯪꯃꯟꯕꯩꯔ ꯈꯪꯗ꯭ꯔꯦ
ꯑꯣ ꯇꯨꯝꯃꯟꯕꯒꯤ ꯋꯥꯔꯤꯕ
ꯍꯣꯏ
ꯑꯁ ꯅꯣꯏꯕꯨꯅ ꯑꯣꯏꯅꯤꯡꯉꯤꯅꯦ
ꯥꯑꯩꯍꯥ
ꯍꯌ‌ꯦꯡꯅ ꯄꯨꯡ ꯀꯌꯥꯗꯅꯣ ꯅ ꯆꯠꯇꯧꯁꯦ
ꯄꯨꯡ ꯃꯉꯥ
ꯑꯌꯨꯛꯀꯤ
ꯍꯣꯏ
ꯑꯦ ꯉꯟꯃꯟꯗ꯭ꯔꯣ
ꯉꯜꯂꯦ ꯎꯄꯥꯏ ꯂꯩꯇꯦ ꯄꯨꯡ ꯃꯉꯥꯗ ꯆꯠꯂꯒ ꯄꯨꯡ ꯑꯃ ꯁ꯭ꯋꯥꯏꯗ ꯍꯜꯂꯛꯑꯅꯤ
ꯑꯣ ꯑꯦ ꯀꯩꯅꯣ ꯄꯨꯡ ꯃꯣꯏ ꯄꯨꯡ ꯃꯉꯥꯗ ꯂꯥꯛꯑꯣ ꯍꯥꯏꯔꯛꯏꯔꯣ
ꯍꯣꯏ
ꯏꯁ ꯊꯤꯛ ꯉꯜꯂ‌ꯦꯍ‌ꯦ ꯃꯤꯕꯨꯥꯎ ꯂꯥꯛꯈꯤꯔꯣꯏꯌꯦ ꯑꯗꯨꯗꯤ
ꯃꯤ ꯂꯥꯛꯄꯩꯅꯤꯅꯦ